ꯑ
ꯇꯥꯏꯀꯣ
ꯍꯂꯣ
ꯍꯜꯂꯣ
ꯄ꯭ꯔꯇꯥꯞ ꯔꯣ
ꯍꯣꯏ ꯇꯥꯏꯌꯦ ꯇꯥꯏꯌꯦ
ꯇꯥꯏ ꯇꯥꯏ
ꯎꯝ
ꯍꯧꯖꯤꯛ ꯕ꯭ꯔꯣꯗꯤ ꯁꯤꯂꯣꯡ ꯀꯥꯏꯋꯥꯏꯗ ꯂꯩꯒꯦ
ꯑꯩꯁꯦ ꯅꯣꯡꯊꯃꯥꯏ ꯈꯪꯕ꯭ꯔꯥ
ꯕ꯭ꯔꯣꯁꯣꯟꯒꯤ ꯈꯣꯟ ꯈꯤꯇꯪ ꯇꯞꯅ ꯇꯥꯏꯌꯦ
ꯑꯣꯀꯦ ꯅꯣꯡꯊꯃꯥꯏꯗ ꯂꯩꯌꯦ ꯅꯣꯡꯊꯝꯃꯥꯏ
ꯍꯜꯂꯣ
ꯍꯜꯂꯣ ꯇꯥꯕ꯭ꯔꯣ
ꯇꯥꯕꯨꯗꯤ ꯇꯥꯏ ꯑꯗꯣ ꯌꯥꯝꯅ ꯂꯥꯞꯅ ꯇꯥꯏ ꯃꯈꯣꯟ ꯍꯥꯏꯗꯤ ꯌꯥꯝ ꯏꯁ꯭ꯂꯣ ꯑꯣꯏꯕ ꯇꯞꯄꯦꯕ ꯌꯥꯝ
ꯑꯩꯁꯦ ꯐꯣꯟ ꯃꯅꯥꯛꯃꯛꯇ ꯉꯥꯡꯕꯅꯦ ꯑꯦꯞ ꯀꯃꯥꯏꯅ ꯇꯧꯕꯖꯥꯠꯅꯣꯀꯣ
ꯀꯥꯏ ꯀꯥꯏ ꯇꯥꯕꯕꯨꯗꯤ ꯌꯥꯏ
ꯎꯝ ꯃꯍꯧꯁꯥ ꯃꯥꯜꯂꯦꯗ ꯁꯤꯒꯤ ꯑꯦꯞꯁꯦ
ꯎꯝ ꯀꯥꯏ ꯃꯦꯒ ꯁꯤ ꯂꯂꯪ ꯀꯥꯕꯥꯏꯗ ꯂꯩꯌꯦꯕ
ꯑꯩꯁꯦ ꯅꯣꯡ ꯊꯝꯃꯥꯏꯗꯀꯣ
ꯅꯣꯡꯗꯝꯃꯥꯏ ꯑꯥ ꯀꯩ ꯀꯩ ꯇꯧꯔꯒ ꯂꯩ ꯗ
ꯑꯩꯁꯦ ꯑꯦꯛꯖꯥꯝ ꯊꯥꯔꯒ ꯂꯩꯕꯅꯤꯗ ꯄꯤ ꯖꯤꯗ
ꯑꯣ ꯀꯩ ꯀꯗꯅ
ꯁꯤꯖꯤꯜꯏ ꯕꯦꯡ ꯕꯦꯡꯒ ꯁꯤꯖꯤꯜꯏꯒꯤꯀꯣ ꯑꯦꯛꯖꯝ ꯄꯔ꯭ꯤꯄꯦꯔ
ꯑ ꯅꯍꯪ ꯑꯗꯨꯝ ꯑꯁ ꯑꯩꯗꯤ ꯐꯩꯌꯦꯕ
ꯑ ꯑ ꯅꯪ ꯅꯪꯗꯤ
ꯑꯩꯩꯅꯕ ꯀꯩꯅꯣ ꯑꯣꯗ ꯗꯜꯂꯤꯡꯗ ꯊꯕꯛ ꯑꯣꯏꯅ ꯇꯧꯔꯤ
ꯑꯣꯝ
ꯕꯤ ꯄꯤ ꯑꯣꯖꯅꯤꯗ
ꯑꯣ ꯀꯗꯥꯏ ꯗꯥꯔꯦ ꯀꯗꯥ ꯏꯗ
ꯒꯣꯔ ꯒꯣꯏꯅ ꯗꯥ ꯀꯩꯅꯣꯒꯤ ꯒꯥꯔꯤ ꯄ꯭ꯔꯣꯁꯦꯁ ꯒꯥꯔꯤꯒꯤ ꯏꯟꯁꯨꯔꯦꯟꯁꯀꯤ
ꯑꯣꯀꯦ ꯑꯣꯀꯦ ꯍꯧꯖꯤꯛ ꯍꯧꯖꯤꯛ ꯒ꯭ꯔꯥꯎꯟꯗꯔꯣ ꯅ꯭ꯔ ꯒꯦꯝꯗꯁ ꯂꯩꯔꯣ
ꯑꯩ ꯒꯨꯔꯒꯣꯏꯟꯗꯥ ꯂꯩꯌꯦ
ꯍꯧꯖꯤꯛ꯭ꯔꯣ
ꯑꯥ
ꯑꯣ ꯐꯩꯅꯦ ꯐꯩꯅꯦ ꯒꯨꯔꯒꯥꯎꯝꯁꯤ ꯗꯦꯜꯍꯤꯗꯒꯤ ꯀꯤꯂꯣꯃꯤꯇꯔ ꯀꯌꯥꯝ ꯂꯥꯞꯀꯦ
ꯈꯤꯇꯡ ꯂꯥꯛꯞꯄꯦ ꯑꯦꯔꯥꯎꯟ ꯐꯣꯔꯇꯤ ꯐꯣꯔꯇꯤ ꯐꯥꯏꯚ ꯁꯨꯃꯥꯏꯅ ꯑꯣꯏꯔꯝꯅꯤ
ꯑꯣꯀꯦ ꯅꯣꯏꯗꯥꯁꯦ ꯒꯨꯔꯒ꯭ꯔꯥꯎꯟꯗ꯭ꯔꯥ ꯇꯣꯉꯥꯟꯕ꯭ꯔꯥ ꯅꯣꯏ
ꯅꯣ ꯇꯨꯡꯉꯂꯦ ꯑꯣꯄꯣꯖꯤꯠ ꯁꯥꯏꯠ ꯇ ꯑꯣꯏꯔꯦ ꯑꯗꯨꯗꯤ
ꯑꯣ ꯑꯣꯀꯦ ꯑꯣꯀꯦ ꯑꯗꯨꯗꯤ ꯒꯨꯔꯒꯥꯎꯟꯁꯦ ꯀꯔꯤ ꯏꯁꯇꯦꯠ ꯆꯤꯡꯕ꯭ꯔꯥ ꯒꯨꯔꯒꯥꯎꯟꯁꯦ ꯏꯁꯇꯦꯠꯔꯣ ꯅꯠꯇ꯭ꯔꯥ ꯀꯩꯅꯣ
ꯀꯥꯏ ꯍꯥꯏꯅꯣ ꯕ꯭ꯔꯥ
ꯒꯨꯔꯒꯥꯎꯟꯁꯦ ꯏꯁꯇꯦꯠ ꯑꯣꯏꯕ ꯖꯥꯗ꯭ꯔꯥ ꯅꯠꯇ꯭ꯔꯒ ꯃꯐꯝꯒꯤ ꯃꯃꯤꯡꯅ ꯀꯔꯝꯕ ꯏꯁꯇꯦꯠꯇ
ꯒꯨꯔ ꯒꯣꯎꯟꯁꯦ ꯑꯁꯦꯡꯕꯩꯗꯤ
ꯑꯣ ꯍꯔꯤꯌꯥꯅꯥ ꯀꯣ ꯑꯣꯀꯦ ꯑꯣꯀꯦ ꯂꯩꯕ ꯅꯨꯡꯉꯥꯏꯕ꯭ꯔꯣ ꯍꯋꯥ ꯅꯨꯡꯁꯤꯠꯇꯦ ꯀꯃꯥꯏꯅ ꯇꯧꯒꯦ
ꯑꯁ ꯁꯥꯕꯩꯗꯤ ꯁꯥꯏꯗ ꯅꯣꯡ ꯆꯨꯔꯁꯨ ꯁꯥꯏꯗ ꯁꯤꯕꯥ
ꯎ ꯑꯁ ꯁꯥꯕꯅꯥ ꯍꯦꯟꯅ ꯅꯨꯡꯉꯥꯏꯗꯔ ꯗꯃꯛꯇꯤ
ꯑꯁ ꯄꯥꯕ ꯅꯨꯡꯉꯥꯏ ꯍꯥꯏꯗꯣ ꯒꯣꯕꯤꯂꯤꯂꯥꯕꯥ
ꯂꯥꯛꯇꯔꯤ
ꯑꯥ ꯑꯝꯇ ꯂꯥꯛꯑꯣ ꯃꯦ ꯖꯨꯟ ꯖꯨꯂꯥꯏ ꯑꯃꯝꯇ ꯗꯦꯂꯤꯗ ꯂꯩꯌꯣ ꯁꯥꯕꯒ ꯂꯣꯏ ꯈꯤꯔꯅꯤ
ꯃꯄꯥꯟꯗꯒ ꯗꯨꯀꯥꯟꯗꯒ ꯀꯩꯅꯣꯝ ꯂꯩꯕꯒꯤ ꯑꯆꯥꯄꯣꯠ ꯀꯩꯀꯥ ꯂꯩꯕ ꯈꯣꯠꯄ ꯀꯨꯝꯕꯒ ꯇꯜꯂꯦ
ꯏꯝꯐꯥꯜꯗꯦ ꯍꯦꯅ ꯊꯥꯔꯃꯒꯅꯤ ꯏꯇꯎ
ꯑꯁ ꯏꯝꯐꯥꯜ ꯏꯝꯐꯥꯜꯗ ꯁꯥꯏꯅ ꯃꯤꯅꯒ ꯇꯧꯅꯔꯤꯁꯦ ꯛꯝ ꯅꯠꯇꯦꯕꯣ ꯁꯤꯒꯤ ꯈꯨꯁꯥꯁꯤꯗꯤ ꯇꯣꯉꯥꯥꯟ ꯀꯌꯥꯝ ꯀꯨꯏꯔꯒꯦ ꯑꯗꯣ ꯁꯤꯂꯣꯡꯗ ꯂꯩꯕ ꯕ꯭ꯔꯣꯗꯤ
ꯑꯩꯁꯦ ꯆꯍꯤ ꯑꯃꯗꯤ ꯐꯥꯔꯦ ꯆꯍꯤ ꯑꯃꯒ ꯊꯥ ꯃꯔꯤ ꯁꯨꯖꯜ ꯂꯥꯛꯑꯦ
ꯀꯥꯏ ꯀꯥꯏ ꯀꯣꯏꯔꯒꯦ ꯑꯗꯨꯗꯤ
ꯑꯩꯁꯦ ꯆꯔꯥ ꯄꯨꯨꯟꯁꯤꯗ ꯀꯣꯏꯈ꯭ꯔꯦ ꯗꯦꯟ ꯂ ꯂꯠꯂꯨ ꯍꯥꯏ ꯕꯔꯥ ꯑꯗꯨꯗꯁꯨ ꯎꯝ ꯑꯗꯨꯒ ꯃꯐꯝ ꯑꯃꯗꯨꯅ ꯇꯨꯔꯥ ꯍꯥꯏꯕ꯭ꯔꯥ
ꯇꯨꯔꯥ ꯇꯨꯔꯥꯁꯨ ꯌꯧꯔꯨꯔꯦ
ꯍꯣꯏ ꯑꯗꯨꯀ ꯃꯥꯅ ꯁꯤ ꯑꯅꯛꯄ ꯃꯅꯥꯛ ꯑꯅꯛꯄ ꯑꯃ ꯂꯩꯑ ꯑꯁ ꯀꯔꯤ ꯃꯃꯤꯡ ꯀꯧꯔꯦ ꯀꯥꯎꯈ꯭ꯔꯦ ꯑꯗꯨꯗ ꯅꯣꯡ ꯁꯤ ꯁꯤꯗꯧ ꯅꯛꯃꯛꯇꯦꯀꯣ
ꯀꯩ ꯀꯩ ꯀꯩ ꯂꯩꯒꯦ ꯑꯗꯨꯗ
ꯑꯁ ꯑꯩ ꯀꯥꯎ ꯍꯣꯔꯦꯅ ꯄꯥꯔ ꯑꯃ ꯄꯥꯔꯛꯀꯤ ꯇꯥꯏꯞꯇ ꯒ꯭ꯔꯥꯎꯟ ꯒ꯭ꯔꯥꯎꯟ ꯑꯃ ꯂꯩꯕꯅꯦ ꯌꯥꯝ ꯆꯥꯎꯅꯀꯣ ꯒ꯭ꯔꯥꯎꯟ ꯂꯩꯔꯒ ꯃꯈꯥꯔꯣꯝꯗꯅ ꯑꯃꯨꯛꯀ ꯋꯥꯇꯔꯐꯣꯜꯁ ꯂꯩꯕ ꯀꯨꯝꯊꯔꯛꯑꯗꯤ ꯈꯤꯇꯪ ꯑꯥ
ꯀ ꯀꯥꯏꯚꯥꯏ ꯑꯣꯏꯗ ꯈꯪ
ꯀꯥꯎꯈ꯭ꯔꯦ ꯃꯐꯝ ꯀꯥꯏꯗꯅꯣ ꯑꯩ ꯀꯥꯎ ꯑꯩꯈꯣꯏ ꯄꯤ ꯖꯤ ꯑꯥꯎꯇꯤꯡ ꯆꯠꯄ ꯀꯥꯟꯗ ꯑꯗꯨꯝ ꯃꯐꯝꯗꯤ ꯍꯪꯉꯨꯗ꯭ꯔꯦ ꯑꯗꯨꯝ ꯃꯣꯏꯅ ꯑꯗꯨꯝ ꯄꯨꯗ ꯑꯗꯨꯝ ꯆꯠꯄ ꯄꯍꯤ ꯇꯑ
ꯑꯣꯝ ꯑꯁ ꯃꯦꯘꯂꯌꯥ ꯅꯨꯡꯉꯥꯏꯕꯅꯦꯍꯦ ꯏꯪꯁꯨ ꯏꯪꯉꯒ ꯅꯨꯡꯉꯥꯏꯔꯒ
ꯍꯣꯏ ꯁꯤꯂꯣꯡꯗ ꯂꯩꯔꯝꯕ꯭ꯔꯣ
ꯁꯤꯂꯣꯡ ꯂꯩꯗꯤ ꯒꯨꯍꯥꯇꯤ ꯂꯩꯔꯝꯃꯤꯗꯅ ꯑꯦꯕ꯭ꯔꯤ ꯐ꯭ꯔꯥꯏꯗꯦ ꯏꯚꯤꯅꯤꯡꯗꯒꯤꯅ ꯁꯟꯗꯦ ꯐꯥꯎ ꯁꯤꯂꯣꯡꯗ ꯑꯗꯨꯝ ꯕꯥꯏꯛ ꯔꯥꯏꯠ ꯑꯗꯨꯝ ꯆꯠꯂꯝꯕꯅꯤ
ꯒꯨꯍꯥꯇꯤꯗꯒꯤ ꯁꯤꯂꯣꯡ ꯀꯥꯕꯁꯦ ꯄꯨꯡ ꯑꯅꯤꯔ ꯄꯨꯡ ꯑꯃꯔ
ꯑꯁ ꯑꯩꯈꯏꯛ ꯋꯥꯏꯔꯒ ꯂꯥꯛꯏ ꯅꯠꯇ ꯆꯠꯄꯗꯤ ꯄꯨꯡ ꯑꯃ ꯐꯥꯎꯕ ꯐꯥꯗꯦꯗ ꯂꯝꯕꯤꯁꯦ ꯅꯨꯡꯉꯥꯏꯕꯅꯤꯅ ꯌꯥꯡꯅ ꯆꯥꯡꯅ ꯆꯪꯅ ꯀꯥꯞꯊꯔꯒ
ꯑꯣꯀꯦ
ꯀꯥꯏꯗꯒꯤꯩ ꯑꯩ ꯀꯣꯂꯦꯖ ꯇꯝꯃꯤꯉꯩ ꯃꯇꯝꯗ ꯏꯃꯥꯟꯅꯕ ꯃꯌꯥꯝ ꯁꯤꯂꯣꯡꯒꯤ ꯃꯦꯘꯂꯌꯥꯒꯤ ꯏꯃꯥꯟꯅꯕ ꯋꯦꯁ ꯒꯥꯥꯏꯔꯣ ꯍꯤꯜꯁꯇ ꯂꯩꯕ ꯏꯁ ꯒꯥꯥꯏꯔꯣ ꯍꯤꯜꯁꯇ ꯂꯩꯕꯔ ꯄꯨꯟꯖꯤ ꯁꯥꯏꯗꯠꯇ ꯂꯩꯕ ꯁꯤꯂꯣꯡꯗ ꯂꯩꯕ ꯃꯌꯥꯝ ꯂꯩꯌꯦꯕ ꯑꯗꯨꯅ ꯁꯇꯤ ꯃꯇꯝꯗ ꯑꯩꯈꯣꯏꯅ ꯃꯣꯏꯒ ꯆꯠꯂꯒ ꯃꯣꯏ ꯍꯣꯇꯦꯜꯗꯒ ꯁꯨꯝ ꯂꯩꯔꯤꯦ ꯃꯣꯏꯒꯤ ꯃꯤ ꯏꯃꯥꯟꯅꯕ ꯏꯃꯥꯟꯅꯕꯒꯤ ꯌꯨꯝꯗ ꯑꯗꯨꯝ ꯂꯩꯔꯒ ꯀꯊ ꯆꯠ ꯆꯠ ꯀꯊ ꯆꯠ ꯆꯠ
ꯑ
ꯑꯗꯨ ꯑꯩ ꯑꯗꯨꯒꯤ ꯃꯇꯝ ꯑꯩ ꯀꯣꯂꯦꯖ ꯇꯝꯃꯤꯉꯥꯏ ꯃꯇꯝꯗꯅ ꯑꯃꯨꯛꯀ ꯕꯥꯏꯛꯁꯦ ꯍꯤꯃꯂꯌꯥꯟ ꯎ ꯍꯤꯃꯥꯂꯌꯥꯟꯁꯦ ꯅꯣꯡꯃ ꯑꯃꯒꯤꯗ ꯂꯨꯄꯥ ꯑꯣꯟꯂꯤ ꯇꯨ ꯐꯤꯐꯇꯤ ꯈꯛꯇꯅꯦꯕ
ꯑꯁ ꯑꯗꯨꯗꯤ ꯊꯤ ꯍꯣꯡꯉꯤ ꯀꯩꯅꯣ
ꯍꯣꯡꯉꯦ ꯑꯗꯨꯅ ꯊꯥꯎ ꯋꯥꯏꯔꯦ ꯑꯗꯨꯝ
ꯊꯥꯎꯗꯤ ꯒꯥꯔꯤ ꯃꯆꯥꯗꯤ ꯊꯥꯎ ꯒꯥꯔꯤ ꯃꯆꯥꯗꯤ ꯊꯥꯎ ꯒꯥꯔꯤ ꯆꯥꯔꯨꯅꯤ ꯅꯠꯇ꯭ꯔꯣ
ꯑꯥ ꯀꯤꯂꯣꯃꯤꯇꯔ ꯍꯥꯏꯗꯤ ꯂꯤꯇꯔ ꯑꯃꯗ ꯑꯥꯏ ꯊꯤꯡ ꯑꯗꯨꯒꯤ ꯃꯇꯝꯗ ꯁꯚꯦꯟꯇꯤꯔꯥ ꯁꯨꯃꯥꯏꯅ ꯑꯣꯏꯒꯒꯨꯝ ꯇꯒꯅꯨ ꯍꯥꯎꯁꯨ ꯍꯣꯡꯉꯦꯕ ꯑꯗꯨꯒꯤ ꯃꯇꯝꯗ ꯑꯩꯁꯦ ꯇꯨ ꯊꯥꯎꯖꯟ ꯁꯚꯦꯟꯇꯤꯟ ꯑꯩꯠꯇꯤꯟ
ꯑ ꯇꯨ ꯊꯥꯎꯖꯟ ꯁꯚꯦꯟꯇꯤꯟ ꯑꯩꯠꯇꯤꯟ
ꯑꯩ ꯈꯪꯅꯕ ꯍꯥꯏꯗꯤ ꯑꯩꯈꯣꯏꯅ ꯑꯃꯨꯛꯀ ꯍꯣꯡꯉꯤꯁꯤꯅ ꯑꯁꯦꯡꯕꯩꯗꯤ ꯑꯗꯨꯒꯤ ꯃꯇꯝꯗ ꯂꯨꯄꯥ ꯍꯤꯃꯥꯂꯌꯥꯟꯒꯤꯗꯣ ꯑꯦꯔꯥꯎꯟ ꯊ꯭ꯔꯤ ꯐꯤꯐꯇꯤꯔ ꯐꯣꯔ ꯍꯟꯗ꯭ꯔꯦꯇꯥ ꯑꯣꯏꯕꯅꯦꯕ ꯑꯗꯣ ꯍꯥꯏꯗꯤ ꯀꯩꯅꯣ ꯇꯧꯕ ꯃꯤ ꯔꯦꯟꯇꯦꯜ ꯄꯤꯕ ꯃꯤꯗꯣ ꯈꯪꯅꯕ ꯑꯣꯏꯕ ꯍꯥꯏꯇꯥꯔꯦ ꯃꯣꯏꯒ ꯑꯗꯨꯝ ꯄꯨꯟꯗꯨꯅ ꯊꯛꯃꯤꯟꯅꯕ ꯈꯣꯠ ꯆꯥꯃꯤꯟꯅꯕ ꯑꯗꯨꯝ ꯇꯧꯕ ꯑꯗꯩ ꯑꯩꯈꯣꯏꯅ ꯋꯥꯏ ꯇꯥꯔꯒꯗꯤ ꯑꯗꯨꯝ ꯆꯠꯅꯤ ꯌꯥꯡꯈꯩ ꯆꯠꯅꯤ ꯌꯥꯡꯈꯩꯗ ꯅꯣꯡꯃꯥ ꯑꯃꯒꯤ ꯍꯤꯁꯥꯞꯇ ꯃꯔꯝꯗꯤ ꯑꯩꯈꯣꯏ ꯋꯥꯏꯇꯥꯥꯔꯗꯤ ꯑꯦꯠꯂꯤꯁ ꯇꯨ ꯊ꯭ꯔꯤ ꯗꯦꯁꯀꯤ ꯋꯥꯏꯑꯦꯕ ꯑꯗꯨꯒꯤ ꯆꯄꯄꯥꯅꯤꯅꯥ ꯑꯗꯨꯗ ꯑꯩꯈꯣꯏꯅꯁꯨ ꯀ꯭ꯂꯥꯏꯟ ꯃꯌꯥꯝ ꯄꯤꯕ ꯍꯥꯏꯇꯥꯔꯦ ꯑꯣ ꯄꯤ ꯖꯤꯗꯒ ꯑꯅꯧꯕꯁ ꯁꯥꯇꯔ꯭ ꯑꯅꯧꯕꯥ ꯂꯥꯛꯑꯥ ꯕꯥꯏꯛ ꯋꯥꯏꯅꯤꯡꯉꯗꯤ ꯋꯥꯏ ꯌꯥꯏꯀꯣ ꯑꯩꯈꯣꯏꯗꯒꯤ ꯑꯗꯨꯝ ꯑꯩꯈꯣꯏꯅ ꯑꯃꯨꯛꯀ ꯀꯣꯃꯦꯁꯟ ꯆꯥꯕ
ꯍꯣꯡ ꯑꯃꯅꯦ ꯇꯧꯔꯤꯁꯦ
ꯎꯝ ꯑꯁ ꯅꯨꯡꯉꯥꯏꯕꯥꯅꯤ ꯑꯗꯨꯏ ꯃꯇꯝꯗꯣ ꯒꯥꯔꯤ ꯑꯆꯧꯕꯒꯤꯁꯨ ꯑꯩꯈꯣꯏꯅ ꯒꯥꯔꯤ ꯑꯆꯧꯕꯗꯁꯨ ꯑꯦꯔꯥꯎꯟ ꯋꯥꯟ ꯃꯟ ꯀꯣꯏꯔꯨꯏꯑꯕ ꯒꯥꯔꯤ ꯑꯆꯧꯕ ꯋꯥꯏꯕ ꯑꯗꯣ ꯐꯣꯔꯠ ꯀꯩꯅꯣꯒꯤ ꯐꯣꯔꯠ ꯑꯦꯀꯣ ꯏꯁꯄꯣꯔꯠꯇꯣ ꯋꯥꯏꯕꯅꯦ ꯅꯣꯡꯃ ꯑꯃꯒꯤ ꯑꯥꯏꯊꯤꯡ ꯑꯦꯔꯥꯎꯟ ꯋꯥꯟ ꯊꯥꯎꯖꯟ ꯐꯥꯏꯚ ꯍꯟꯗ꯭ꯔꯦꯗ ꯋꯥꯟ ꯊꯥꯎꯖꯟ ꯊ꯭ꯔꯤ ꯍꯟꯗ꯭ꯔꯦꯗ ꯁꯨꯃꯥꯏꯅ ꯑꯣꯏꯒꯨꯝ ꯇꯧꯕꯅꯤ
ꯅꯣꯡ ꯑꯗꯨꯝ ꯇꯥꯕꯅꯤꯅ ꯀꯣꯏꯕꯗꯤ ꯑꯗꯨꯝ ꯏꯪꯊꯝꯇꯥ ꯋꯤꯟꯇꯔ ꯋꯤꯟꯇꯔꯗꯅ ꯍꯦꯟꯅ ꯅꯨꯡꯉꯥꯏꯌꯦꯀꯣ ꯁꯤꯗ
ꯑꯁ ꯋꯟꯇꯔꯗ ꯈꯨꯨ ꯏꯪꯗꯤ ꯑ ꯂꯩꯔꯝꯗꯦ
ꯎꯝ ꯒꯥꯔꯤ ꯊꯧꯕꯗꯤ ꯋꯥꯏ ꯌꯥꯝꯅꯥ ꯆꯥꯗꯦ
ꯑꯥ ꯀꯩ ꯊꯧꯕ ꯏꯪꯉꯦ ꯌꯥꯝꯅ ꯑꯩꯈꯣꯏ ꯗꯤꯁꯦꯝꯕꯔ ꯃꯌꯥꯗꯒ ꯑꯩꯈꯣꯏꯅ ꯖꯅꯋꯥꯔꯤ ꯗꯤꯁꯦꯝꯕꯔꯗ ꯖꯅꯋꯥꯔꯤ ꯑꯗꯨꯋꯥꯏꯗꯒ ꯆꯠꯄ ꯃꯇꯝꯗꯒ ꯑꯁ ꯒ꯭ꯂꯣꯞ ꯑꯅꯤꯒꯅꯦ ꯎꯄꯀ ꯆꯠꯂꯨꯏꯗꯣ ꯊꯧꯔꯨꯏꯗꯣ ꯒꯂꯣꯞ ꯑꯃ ꯅꯒ ꯀꯅꯥꯗꯦ
ꯍꯣꯏꯗ ꯋꯥꯕꯅꯦ ꯀꯔꯤꯝꯆꯥꯗꯤ ꯋꯤꯟꯇꯔꯗꯗꯤ ꯑꯃꯨꯛ ꯂꯩꯆꯤꯟꯖꯨ ꯊꯥ ꯊꯥꯕ ꯂꯝꯕꯤꯗꯣ ꯑꯃꯨꯛ ꯈꯨꯠ ꯊꯨꯅꯁꯨ ꯇꯧꯕ ꯏꯪꯊ ꯍꯥꯏꯕꯗꯤ ꯃꯝꯔꯥꯑꯗꯤꯀꯣ ꯃꯝꯔꯑꯗꯤ ꯂꯩꯆꯤꯟ ꯊꯥꯟ ꯑꯁ ꯈꯨꯋꯥ ꯑꯃ ꯅꯨꯡꯗꯥꯡ ꯃꯝ ꯑꯩ ꯀꯣꯏꯕ ꯆꯠꯂꯒ ꯍꯜꯂꯛꯄꯁꯤ ꯃꯝꯈ꯭ꯔꯕꯅꯦꯕ ꯇꯥꯏꯃꯤꯡꯁꯦ ꯒꯥꯔꯤ ꯊꯧꯕꯗꯤ ꯍꯧꯖꯤꯛ ꯋꯥꯏ ꯂꯩꯆꯤꯟ ꯊꯥꯕꯅꯤꯅ ꯊꯨꯅ ꯁꯨꯝ ꯊꯧꯔꯒꯗꯤ ꯒꯥꯔꯤꯒ ꯊꯦꯡꯒꯥꯏꯅꯒ ꯇꯧꯕꯗꯨ ꯉꯥꯏ
ꯃꯥ ꯑꯗꯨꯏ ꯂꯤꯂꯣꯡꯒꯤꯗꯤ ꯑꯃꯨꯛꯀ ꯂꯝꯕꯤꯁꯨ ꯄꯤꯛꯏꯗꯅ ꯑꯁ ꯁꯤꯗꯒꯗꯤ ꯒꯥꯔꯤ ꯋꯥꯏꯕꯒꯤꯁꯨ ꯂꯩ ꯑꯗꯣ ꯁꯤꯗꯗꯤ ꯎꯝ ꯎꯄꯥꯏ ꯂꯩꯇꯦ ꯁꯥꯃꯟꯕꯒꯤ ꯃꯄꯥꯟꯒ ꯊꯣꯛꯅꯤꯡꯗꯦ ꯊꯕꯛ ꯆꯠꯄꯒꯁꯦ ꯋꯥ ꯋꯥꯅ ꯎꯄꯥꯏ ꯂꯩꯇꯕꯒꯤ ꯊꯕꯛꯀ ꯆꯠꯂꯤꯕꯅꯤ
ꯒꯥꯔꯤ ꯑꯗꯨꯗꯁꯨ ꯃꯃꯜ ꯀꯌꯥꯝ ꯀꯃꯥꯏ ꯀꯃꯥꯏ ꯔꯦꯠꯇꯤ ꯀꯃꯥꯏ ꯀꯃꯥꯏ ꯄꯤꯔꯤꯅꯤ
ꯁꯤꯗꯗꯤ ꯒꯥꯔꯤ ꯑꯅꯧꯕ ꯅꯪ ꯂꯩꯒꯦ ꯍꯥꯏꯇꯥꯔꯁꯨ ꯊꯥꯒꯤ ꯑꯦꯛꯇꯤꯚꯥ ꯅꯪ ꯂꯧꯒꯦ ꯇꯥꯔꯒꯗꯤ ꯍꯧꯖꯤꯛ ꯑꯦꯛꯇꯤꯚ ꯑꯩ ꯃꯊꯪ ꯊꯥꯗ ꯂꯧꯒꯦꯅꯪꯕꯨꯗꯤ ꯈꯂꯕ ꯊꯥꯒꯤ ꯑꯣꯟꯂꯤ ꯊ꯭ꯔꯤ ꯊꯥꯎꯖꯟ ꯐꯥꯏꯚ ꯍꯟꯗ꯭ꯔꯦꯠ ꯄꯤꯔꯒ ꯇꯨ ꯏꯔꯁ ꯅꯣꯠ ꯇꯨ ꯏꯔꯁ ꯑꯦꯛꯖꯦꯛꯂꯤ ꯁꯤꯛꯁꯇꯤꯟ ꯃꯟꯊꯁ ꯁꯨꯃꯥꯏꯅ ꯊ꯭ꯔꯤ ꯊꯥꯎꯖꯟ ꯐꯥꯏꯚ ꯍꯟꯗ꯭ꯔꯦꯠ ꯊ꯭ꯔꯤ ꯊꯥꯎꯖꯟ ꯐꯥꯏꯚ ꯍꯟꯗ꯭ꯔꯦꯠ ꯍꯥꯏꯔꯒ ꯑꯥꯐꯇꯔ ꯑꯩꯠꯇꯤꯟ ꯃꯟꯁ ꯑꯩꯒꯤ ꯑꯣꯏꯒꯗꯕ ꯑꯩꯒꯤ ꯃꯤꯡꯗ ꯑꯣꯏꯒꯗꯕ ꯍꯥꯏꯗꯤ ꯏ ꯑꯦꯝ ꯑꯥꯏꯗ ꯂꯧꯕꯒꯤ ꯇꯥꯏꯞꯅꯤꯗ ꯕꯥꯏꯛꯀꯤꯁꯨ ꯍꯧꯖꯤꯛ ꯀꯩꯅꯣ ꯑ ꯀꯩ ꯄꯏꯛ ꯅꯣ ꯕꯥꯏꯛ ꯑꯃ ꯎꯈꯤꯕꯅꯤꯅ ꯑꯅꯧꯕ ꯍꯟꯗꯛ ꯊꯣꯛꯄ ꯁꯣꯔꯨꯝꯗꯒꯤ ꯂꯧꯒꯗꯕ ꯑꯗꯨꯅ ꯄꯔ ꯃꯟ ꯄꯤꯒꯗꯕꯁꯦ ꯁꯚꯦꯟ ꯊꯥꯎꯖꯟ ꯐꯥꯏꯚ ꯍꯟꯗ꯭ꯔꯦꯗ ꯁꯨꯃꯥꯏꯅ ꯄꯤꯒꯗ꯭ꯔꯥ ꯆꯍꯤ ꯑꯅꯤꯃꯨꯛ ꯁꯨꯃꯥꯏꯅ ꯑꯗꯨꯝ ꯊꯥ ꯈꯨꯗꯤꯡꯒꯤ ꯄꯤ ꯇꯥꯔꯒꯗꯤ ꯑꯗꯨꯝ ꯑꯩꯈꯣꯏꯒꯤ ꯑꯣꯏꯔꯦ
ꯁꯣ
ꯑꯗꯨꯅ ꯍꯟ ꯁꯝꯃꯤꯅ ꯑꯩꯗꯣ ꯂꯧꯒꯦ ꯇꯧꯕ
ꯎꯝ
ꯑꯁ ꯑꯩ ꯍꯟꯗꯛ ꯒꯨꯍꯥꯇꯤꯗ ꯆꯍꯤ ꯅꯤꯄꯥꯜꯃꯨꯛ ꯂꯩꯔꯝꯃꯒ ꯆꯍꯤ ꯃꯔꯤꯅ ꯂꯥꯏꯔꯤꯛ ꯇꯝꯕꯒꯤ ꯇꯧꯔꯦ ꯀꯣꯂꯦꯖꯀꯤ ꯆꯍꯤ ꯃꯔꯤ ꯃꯇꯨꯡꯗ ꯑꯃꯨꯛꯀ ꯀꯩꯅꯣꯃꯨꯛꯀ ꯑ ꯀꯣꯕꯤꯃꯨꯛꯀ ꯆꯍꯤ ꯑꯃꯗꯤ ꯃꯥꯡꯉꯦ ꯑꯗ ꯆꯍꯤ ꯑꯍꯨꯝꯃꯨꯛꯁꯦ ꯑꯃꯨꯛꯀ ꯀꯩꯅꯣꯗ ꯒꯨꯍꯥꯇꯤꯗ ꯊꯕꯛ ꯇꯧꯔꯝꯕꯅꯦꯕ ꯑꯗꯨꯗ ꯑꯗꯨꯗꯒꯤ ꯑꯩ ꯑꯁ ꯃꯄꯥꯟ ꯂꯝꯕꯗ ꯂꯩꯕ ꯇꯣꯛꯑꯒꯦ ꯌꯨꯝꯗ ꯃꯅꯤꯄꯨꯔꯗ ꯍ ꯐꯖꯅ ꯂꯥꯛꯑꯒꯦꯅ ꯈꯜꯂꯒ ꯂꯥꯛꯑꯒ ꯃꯅꯤꯄꯨꯔꯗ ꯏꯔꯥꯡ ꯑꯃꯒ ꯇꯧꯔꯦ ꯏꯔꯥꯡꯃꯨꯛꯒ ꯊꯣꯛꯑꯦ ꯑꯗ ꯎꯝ ꯊꯕꯛꯇꯨꯁꯨ ꯑꯐꯕꯗꯣ ꯊꯦꯡꯅꯗ꯭ꯔꯦ ꯃꯅꯤꯄꯨꯔꯗ ꯑꯗꯩ ꯗꯦꯜꯂꯤ ꯑꯃꯨꯛꯀ ꯊꯂꯛꯑꯦꯕ
ꯂꯩꯕꯨꯗꯤ ꯅꯊꯟꯗ ꯂꯩꯕ꯭ꯔꯣꯥ ꯀꯃꯥꯏꯅ ꯇꯧꯒꯦ
ꯑꯥ ꯁꯤꯤꯗꯥꯕꯨꯗꯤ ꯊꯅ ꯂꯩꯦ
ꯎꯝ ꯇꯥꯡꯔꯛꯕꯅꯤꯀꯣ ꯔꯦꯟꯒꯨꯝꯕ ꯔꯦꯟꯗ ꯂꯩꯕꯁꯦ ꯇꯥꯡꯅꯕ ꯌꯨꯝ
ꯇꯣꯂꯣꯞꯗꯦꯠ ꯇꯣꯂꯣꯞ ꯗꯦꯠ ꯐꯣꯔꯗ ꯂꯥꯛꯑꯦ ꯑꯒ ꯂꯁꯦ ꯗꯦꯠ ꯁꯤꯛꯁꯇ ꯂꯣꯏꯔꯦ ꯑꯗꯨꯝ
ꯍꯝ
ꯍꯦꯛ ꯂꯥꯛꯄ ꯗꯦꯠ ꯐꯥꯏꯚꯇ ꯇꯣꯂꯞ ꯄꯤ ꯀꯥꯒꯤ ꯚꯔꯥ ꯂꯥꯏꯠ ꯕꯤꯜ ꯄꯤꯒꯅꯤ ꯑꯗꯨꯒ ꯁꯥꯕꯅꯤꯅ ꯑꯦꯁꯤꯗꯣ ꯑꯗꯨꯝ ꯇ꯭ꯋꯦꯟꯇꯤ ꯐꯣꯔ ꯁꯚꯦꯟ ꯅꯨꯃꯤꯠ ꯊꯥ ꯂꯩꯔꯕꯅꯤꯅ ꯂꯥꯏꯠ ꯕꯤꯜ ꯀꯥꯒꯤ ꯚꯔꯥꯗꯒꯤ ꯍꯦꯟꯅ ꯍꯟꯗꯛ ꯑꯩ ꯂꯥꯏꯠ ꯕꯤꯜ ꯀꯥ ꯑꯩꯒꯤ ꯀꯥ ꯚꯔꯥꯗꯒꯤ ꯍꯦꯟꯅ ꯆꯥꯎꯔꯒ ꯂꯥꯛꯑꯦꯕ ꯀꯥꯒꯤ ꯚꯔꯥ ꯂꯨꯄꯥ ꯂꯤꯁꯤꯡ ꯇꯔꯥ ꯂꯩꯔꯦ ꯂꯥꯏꯠ ꯕꯤꯜ ꯍꯟꯗꯛ ꯂꯨꯄꯥ ꯂꯤꯁꯤꯡ ꯇꯔꯥꯅꯤꯊꯣꯏ ꯊꯣꯛꯂꯛ ꯂꯥꯛꯄꯤꯅꯦꯃꯦ꯫
ꯂꯣꯏꯔꯦ ꯑꯗꯨ ꯇꯥꯔꯗꯤ꯫
ꯎꯝ ꯌꯨꯝꯗꯒ ꯍꯥꯏꯗ꯭ꯔꯦ ꯌꯨꯝꯗ ꯍꯥꯏ ꯂꯥꯏ ꯕꯤꯜ ꯂꯨꯄꯥꯜꯁꯤꯡ ꯇ꯭ꯔꯥꯏꯟ ꯂꯣꯏ ꯂꯥꯛꯑꯦ ꯍꯥꯏꯇꯥꯔ ꯌꯨꯝ ꯌꯨꯝꯒꯤ ꯃꯤꯅ ꯑꯃꯨꯛꯀ ꯊꯣꯛꯣꯂꯛꯑꯣ ꯊꯣꯛꯂꯛꯑꯣ ꯌꯥꯔꯦ ꯏꯕꯨꯡꯉꯣ ꯅ ꯇꯧꯔꯛꯇꯣꯏꯗꯣ ꯈꯪꯉꯕ꯫
ꯅꯤꯡꯊꯝ ꯊꯥꯗꯗꯤ ꯊꯤ ꯏꯪꯔꯝꯒꯅꯤ ꯑꯃꯨꯛꯀ ꯗꯦꯜꯍꯤꯁꯦ꯫
ꯑ ꯀꯥꯏꯗꯗꯒꯤꯅꯣ ꯁꯥꯕ ꯍꯧꯔꯛ꯫ ꯇ ꯉꯥꯏꯔꯤꯌꯦ ꯕ꯭ꯔꯣ꯫
ꯎꯝ꯫
ꯁꯦꯞꯇꯦꯝꯕꯔ ꯑꯣꯛꯇꯣꯕꯔ ꯐꯥꯎꯕ ꯑꯗꯨꯝ ꯁꯥꯈꯤꯅꯤ꯫ ꯅꯣꯕꯦꯝꯕꯔꯗꯒꯤ ꯈꯤꯇꯪ ꯏꯪꯕ ꯍꯧꯔꯛꯑꯅꯤ ꯑꯗꯨꯒ ꯗꯤꯁ ꯁꯦꯝꯕꯔ ꯖꯟꯋꯥꯔꯤꯅ ꯑ ꯃꯨꯛꯀ ꯇꯞ ꯇꯥꯏ ꯏꯪꯉꯅꯤ ꯑꯃꯛꯀ꯫
ꯎꯝ꯫
ꯑ ꯗꯤꯁꯝꯕ꯭ꯔ ꯖꯟꯋꯥꯔꯤ ꯏꯪꯕ꯫ ꯗꯤꯁꯦꯝꯕꯔ ꯖꯟꯋꯥꯔꯤ ꯏꯪꯕ ꯍꯥꯏꯗꯣ꯫ ꯃꯅꯤꯄꯨꯔ ꯏꯪꯕꯗꯩ ꯍꯦꯟꯅ ꯍꯦꯂꯦ ꯇꯞꯇꯥꯏ ꯍꯦꯜꯂꯦꯗ꯫
ꯑꯣ ꯃꯅꯤꯄꯨꯔꯅ ꯑꯃꯨꯛ ꯍꯦꯟꯕ꯭ꯔꯣ꯫
ꯎꯝ ꯃꯣꯏꯅ ꯗꯦꯜꯂꯤ ꯏꯪꯉꯦ ꯏꯪꯉꯦꯒ ꯍꯥꯏꯅꯗꯣ ꯀꯩꯁꯨ ꯏꯪꯗꯦꯕ ꯑꯩ ꯃꯃꯥꯡ ꯗꯤꯁꯦꯝꯕꯔ ꯖꯟꯋꯥꯔꯤ ꯑꯗꯨꯋꯥꯏꯗ ꯇꯤ ꯁꯥꯔꯠ ꯑꯃ ꯈꯛꯇ ꯁꯦꯠꯂ ꯅꯨꯗꯥꯡ ꯄꯨꯡ ꯑꯃ ꯑꯅꯤꯗ ꯏꯃꯥꯟꯅꯕꯁꯤꯡꯒ ꯀꯣꯏꯕ ꯆꯠꯂꯤꯗ ꯗꯦꯜꯂꯤꯗ ꯀꯔꯤꯝ ꯀꯥꯏꯅ ꯏꯪꯕ ꯏꯃꯥꯟꯅꯕ ꯃꯌꯥꯡꯁꯤꯡꯗꯤ ꯏꯪꯉꯦ ꯏꯪꯉꯦ ꯖꯦꯀꯦꯠ ꯑꯊꯥ ꯊꯥꯕ ꯂꯤꯠꯂ ꯑꯩꯈꯣꯏꯅ꯫ ꯇꯤ ꯁꯔꯠꯇ ꯂꯩꯕꯅꯤꯗ ꯑꯗꯨꯝ꯫
ꯃꯐꯝꯗ ꯂꯩꯕꯅꯤꯅꯀꯣ꯫ ꯈꯤꯇꯪ ꯏꯪꯉꯗꯤ ꯑꯃꯨꯛ ꯏꯪꯉꯦ ꯍꯥꯏꯕ꯫ ꯑꯩꯈꯣꯏꯅ ꯑꯃꯨꯛꯀ ꯁꯥꯕꯗ ꯂꯩꯔꯨꯕꯅꯤꯅ ꯑꯃꯨꯛ꯫ ꯈꯤꯇꯪ ꯏꯪꯕꯁꯤꯗꯤ ꯀꯩꯝꯇ ꯐꯥꯎꯗ꯭ꯔꯕ꯫ ꯍꯌꯦꯡꯗꯤ ꯊꯕꯛ ꯆꯠꯀꯗ꯭ꯔꯣ꯫
ꯍꯌꯦꯡꯗꯤ ꯁꯨꯇꯤꯅꯦ ꯍꯌꯦꯡꯗꯤ ꯑꯣꯐ꯫